ꯍꯜꯂꯣ ꯑꯥꯗꯠꯇ ꯍꯧꯖꯤꯛꯀꯥꯟꯁꯤꯕꯨ ꯀꯩꯀꯩ ꯃꯊꯦꯜꯅ ꯍꯥꯎꯔꯤꯒꯦ
ꯑ ꯑꯁꯤ ꯅꯨꯡꯁꯥ ꯁꯥꯒꯠꯂꯕꯅꯤꯅ ꯑꯁꯤꯟ ꯅꯀꯝ ꯑꯗꯒꯤ ꯑꯆꯝꯕ ꯁꯤꯅ ꯍꯥꯎꯋꯤ ꯑꯗꯣ ꯉꯁꯤꯗꯤ ꯁꯪꯒꯥꯕ ꯑꯃ ꯆꯠꯂꯨꯔꯦ
ꯈꯣꯏꯁꯨꯅꯦ ꯑꯁ ꯈꯔ ꯀꯥꯡꯁꯣꯏꯒꯨꯝꯕ ꯏꯔꯣꯝꯕꯒꯨꯝꯕ ꯃꯣꯏꯁꯤꯅ ꯈꯔ ꯆꯥꯟꯅꯔꯦꯅꯦ ꯍꯧꯖꯤꯛꯀꯥꯟꯁꯦ
ꯎꯝ ꯁꯥꯒꯠꯂꯛꯑꯕꯅꯤꯅꯀꯣ ꯎꯝ ꯍꯥꯏꯔꯣ ꯍꯥꯏꯔꯣ
ꯆꯤꯟꯖꯥꯛꯁꯤꯁꯨ ꯊꯥꯏꯅꯒ ꯈꯦꯠꯅꯔꯕꯅꯤꯅ ꯎꯝ ꯈꯔ ꯈꯔ ꯑꯍꯟꯁꯤꯡꯅ ꯍꯥꯏꯕ ꯆꯥꯔꯝꯗꯥꯏꯗ ꯉꯥꯏꯍꯥꯛ ꯉꯥꯏꯍꯥꯛ ꯊꯣꯡꯉꯝꯗꯥꯏꯗꯪ ꯉꯥꯏꯍꯥꯛ ꯇꯤꯡꯊꯣꯛꯑꯣ ꯍꯥꯏꯕ ꯕꯁꯤ ꯗꯔꯀꯥꯔ ꯑꯣꯏꯔꯕꯖꯥꯠꯅꯤ ꯃꯣꯏꯒꯤ ꯍꯥꯔ ꯍꯥꯞ ꯄ ꯑꯗꯒꯤ ꯀꯩ ꯀꯩ ꯆꯥꯎꯅꯅꯕ ꯍꯥꯞꯄꯤꯕ ꯃꯌꯥꯝ ꯐꯔꯇꯤꯂꯥꯏꯖꯔ ꯍꯥꯞꯄꯤꯕ ꯃꯌꯥꯝ ꯃꯌꯥꯝ ꯁꯤꯅꯥꯅꯦ
ꯎꯝ ꯑꯗꯨꯒꯤꯁꯨ ꯃꯊꯛꯇ ꯇꯤꯟ ꯇꯥꯗꯅꯕ ꯈꯣꯠꯇꯅꯕ ꯑꯗꯒꯤ ꯑꯟꯁꯤꯖꯟ ꯑꯣꯏꯗꯅꯕꯀꯣ ꯆꯍꯤ ꯆꯨꯞꯄ ꯊꯣꯛꯅꯕ ꯍꯣꯠꯅꯕꯗ ꯃꯣꯏꯁꯨ ꯇꯤꯜꯍꯥꯥꯛ ꯍꯤꯗꯥꯛ ꯀꯩꯀꯩꯁꯦ ꯈꯔ ꯌꯥꯝ ꯑꯗꯨꯝ ꯁꯤꯖꯤꯟꯅꯔꯖꯥꯠꯅꯦ
ꯑꯗꯨꯗ ꯆꯥꯕ ꯊꯛꯄꯁ ꯆꯦꯛꯁꯤꯟꯕ ꯌꯥꯝ ꯗꯔꯀꯥꯔ ꯑꯣꯏꯔꯦ ꯑꯩꯈꯣꯏ ꯍꯧꯖꯤꯛꯀꯥꯟꯁꯦ ꯄꯨꯟꯁꯤ ꯁꯥꯡꯗꯦ ꯍꯥꯏꯅ ꯍꯥꯏꯔꯤꯁꯦ ꯆꯤꯟꯖꯥꯛꯇꯁꯨ ꯑꯗꯨꯝ ꯃꯈꯥ ꯄꯣꯜꯂꯕ ꯆꯠꯅꯩ ꯑꯩꯈꯣꯏꯒꯤ ꯎꯝ ꯄꯨꯟꯁꯤ ꯄ꯭ꯔꯤꯊꯤꯕꯤꯒꯤ ꯑꯣꯏꯅ ꯄꯨꯟꯁꯤ ꯁꯥꯡꯕ ꯒ꯭ꯔꯨꯞꯁꯤꯡꯁꯤꯗ ꯑꯩꯈꯣꯏ ꯃꯣꯡꯒꯣꯂꯣꯠꯁꯨ ꯑꯃꯅꯤ ꯍꯥꯏ ꯃꯪꯒꯣꯂꯣꯠꯀꯤ ꯑꯩꯈꯣꯏꯒꯤ ꯐ ꯐꯥꯔꯃꯦꯟꯇꯦꯠ ꯐꯨꯗꯁꯤꯡ ꯉꯥꯔꯤꯒꯨꯝꯕ ꯑꯗꯒꯤ ꯑꯩꯈꯣꯏꯒꯤ ꯁꯣꯏꯖꯤꯟꯒꯨꯝꯕ ꯆꯥꯕꯁꯦ ꯃꯣꯏꯁꯤ ꯌꯥꯝ ꯃꯣꯏꯁꯤ ꯌꯥꯝ ꯀꯥꯟꯅ ꯍꯥꯏ ꯑꯗꯒꯤ ꯊꯥꯎ ꯌꯥꯎꯗꯕ ꯌꯥꯡꯈꯩ ꯊꯥꯎ ꯌꯥꯎꯗꯕ ꯆꯥꯕꯁꯤꯅ ꯍꯛꯆꯥꯡ ꯁꯣꯛꯇꯕ ꯍꯦꯜꯂꯤ ꯑꯩꯅ ꯍꯥꯏꯗꯤ ꯍꯥꯏ ꯑꯗꯨꯕꯨ ꯑꯩꯈꯣꯏꯁꯨ ꯉꯝꯗꯦ ꯑꯗꯨꯝ ꯆꯥꯏ ꯃꯔꯛꯇ ꯑꯩꯈꯣꯏꯒꯤ ꯑꯩꯈꯣꯏ ꯃꯔꯤ ꯑꯩꯈꯣꯏ ꯃꯔꯤ ꯃꯉꯥ ꯂꯩꯔꯤꯌꯦ ꯑꯩꯈꯣꯏ ꯂꯩꯀꯥꯏꯒꯤ ꯑꯍꯟ ꯈꯔ ꯅꯍꯥ ꯈꯔ ꯑꯁ ꯑꯩꯈꯣꯏ ꯇꯤꯝꯁꯤꯗꯤ ꯆꯥꯕꯗ ꯆꯥꯕꯗ ꯌꯨꯝꯗꯕꯨꯗꯤ ꯑꯆꯝꯕꯆꯥꯁꯤꯅ ꯍꯥꯏꯔꯝꯕ ꯑꯩꯈꯣꯏ ꯄꯨꯟꯈ꯭ꯔꯒꯅ ꯑꯗꯨꯝ ꯈꯨꯣꯡ ꯆꯥꯕ ꯑꯗꯨꯝ ꯇꯧꯔꯤ
ꯑꯗꯨꯝ ꯐꯥꯁ ꯐꯨꯗꯠꯇ ꯀꯩꯗ ꯏꯁꯇ꯭ꯔꯤꯠ ꯐꯨꯗ ꯍꯧꯖꯤꯛꯇꯤ ꯃꯔꯥꯡ ꯀꯥꯏꯌꯦ ꯑꯗꯣ
ꯃꯥꯅꯦ ꯑꯗꯨꯅ ꯑꯉꯥꯡꯁꯤꯡꯒꯤ ꯃꯔꯨ ꯑꯣꯏꯅ ꯁꯀꯨ ꯗꯥꯛꯇꯔꯒꯤꯗꯤ ꯑꯉꯥꯡ ꯀꯌꯥꯝ ꯆꯥꯎꯔꯦ ꯀꯃꯥꯏꯅ ꯇꯧꯔꯤꯦ
ꯑꯩꯗꯤ ꯑꯉꯥꯡ ꯀ꯭ꯂ ꯀ꯭ꯂꯥꯁ ꯑ ꯇꯔꯦ ꯐꯣꯔꯇꯤꯟ ꯏꯌꯥꯔꯁ ꯀꯝꯄ꯭ꯂꯤꯠ ꯑꯣꯏꯔꯦ
ꯑꯣ ꯑꯩꯁꯨ ꯑꯉꯥꯡ ꯑꯍꯟꯗꯣ ꯀ꯭ꯂꯥꯁ ꯁꯚꯦꯟ ꯀꯥꯔꯦ ꯑꯗ ꯑꯃꯗꯤ ꯄꯤꯛꯏ ꯀ꯭ꯂꯥꯁ ꯀꯦꯖꯤ ꯇꯝꯕꯅ ꯉꯥꯏꯔꯤ ꯑ ꯃꯣꯏꯒꯤꯁꯨ ꯎꯝ ꯇꯤꯐꯤꯟꯁꯤ ꯇꯤꯐꯤꯟꯁꯦ ꯍꯥꯞꯅꯕ ꯍꯣꯠꯅꯕꯗ ꯍꯩ ꯔꯥ ꯑꯁꯤꯁꯨ ꯑꯩꯈꯣꯏ ꯃꯅꯤꯄꯨꯔꯁꯤꯦ ꯃꯔꯨꯑꯣꯏ ꯑꯣꯏꯅ ꯍꯩ ꯔꯥꯁꯦ ꯃꯔꯥꯡꯁꯨ ꯀꯥꯏꯗꯦ ꯑꯗꯒꯤ ꯇꯥꯡꯁꯨ ꯇꯥꯡꯉꯤ ꯑꯗꯨꯅ ꯍꯩ ꯔꯥ ꯑꯗꯨꯝ ꯍꯥꯞꯄꯁꯨ ꯉꯝꯗꯕ ꯃꯇꯥꯡꯁꯨ ꯂꯥꯛꯄꯅꯤꯅ
ꯑꯣ ꯍ
ꯑꯩꯣꯏꯒꯤ ꯆꯥꯐꯝ ꯑꯣꯏꯅꯕꯅ ꯆꯥꯛ ꯍꯥꯞꯄꯦ ꯆꯥꯛ ꯍꯥꯞꯄꯦ ꯆꯥꯕ ꯌꯥꯅꯕ ꯍꯣꯠꯂꯕꯗ ꯌꯦꯔꯨꯝꯅꯤ ꯈꯪꯗꯦ ꯑꯗꯒꯤ ꯐ꯭ꯔꯥꯏ ꯔꯥꯏꯁ ꯁꯦꯝꯕꯅꯤ ꯈꯪꯗꯦ ꯑꯗꯨꯝ ꯊꯥꯎꯁꯦ ꯌꯥꯎꯗꯕꯇ ꯌꯥꯔꯛꯇꯦꯕ
ꯆꯃꯦ ꯆꯃꯦ
ꯎꯝ ꯑꯩꯈꯣꯏ ꯊꯥꯎ ꯊꯨꯝ
ꯌꯥ ꯑ
ꯑꯁꯤ ꯌꯥꯡꯔꯤꯈꯩꯗꯤ ꯑꯩꯈꯣꯏꯒꯤ ꯑꯍꯟꯁꯤꯡꯗꯁꯨ ꯉꯥꯏꯔꯦ ꯌꯨꯝꯒꯤ ꯑꯍꯟꯁꯤꯡꯁꯨ ꯉꯥꯏꯔꯦ ꯊꯥꯎ ꯇꯨꯝꯁꯤ ꯌꯥꯈ ꯄꯤꯖꯗꯅꯕ ꯍꯣꯠꯅꯕ ꯑꯩꯈꯣꯏ ꯏꯁꯥꯁꯨ ꯄꯤꯖꯗꯅꯕ ꯍꯣꯠꯅꯕꯁꯤ ꯌꯥꯝ ꯃꯊꯧ ꯇꯥꯔꯦ ꯍꯧꯖꯤꯛꯀꯥꯟꯁꯦ
ꯑꯥꯎ ꯃꯥꯅꯦ ꯃꯥꯅꯦ ꯍꯈꯣꯏꯗꯤ ꯝꯕꯅꯦ ꯍꯟꯗꯛ ꯆꯍꯤꯒꯤꯗꯤ ꯇꯤꯐꯤꯟꯕꯨ ꯍꯥꯞꯇ꯭ꯔꯦ ꯃꯥꯅ ꯍꯥꯞꯄꯤꯔꯅꯨ ꯈꯔ ꯃꯦꯆꯤꯌꯣꯔ ꯑꯣꯏꯕꯗꯧꯅ ꯇꯧꯔꯦ ꯍꯥꯏ ꯃꯃꯥꯡ ꯆꯍꯤꯐꯧꯗꯤ ꯇꯤꯐꯤꯟ ꯍꯥꯞꯄꯦ ꯑꯗꯣ ꯃꯃꯥꯡꯗꯩ ꯈꯔ ꯗꯤꯃꯥꯟ ꯇꯧꯗ꯭ꯔꯦ ꯇꯤꯐꯤꯟꯗ ꯑ ꯃꯣꯏ ꯅꯣꯡ ꯐꯥꯗꯣꯛ ꯅꯣꯡ ꯐꯥꯗꯣꯛ ꯃꯣꯏ ꯁꯤ ꯄꯨꯔꯛꯎ ꯁꯤ ꯄꯨꯔꯛꯎꯁꯤ ꯁꯤ ꯍꯌꯦꯡꯗꯤ ꯁꯤꯈꯩ ꯄꯣꯔꯃꯥ ꯀꯩꯅꯣꯝ ꯊꯣꯉꯛꯀꯅꯤ ꯁꯤ ꯏ ꯆꯁꯤ ꯈꯣꯠꯁꯤ ꯍꯥꯏꯔꯒ ꯆꯥꯛꯅꯣꯡ ꯄꯨꯣꯕꯗ ꯑꯩꯈꯣꯏ ꯁꯣꯝꯗꯩꯁꯨ ꯑꯃꯨꯛ ꯑꯩꯈꯣꯏꯗꯁꯨ ꯑꯃꯨꯛ ꯌꯦꯟ ꯅꯨꯡ ꯑꯃꯨꯛ ꯈꯔ ꯉꯧꯕꯤꯔꯒ ꯀꯩꯀꯩ ꯑꯊꯣꯡꯕ ꯈꯔ ꯇꯧꯔꯒ ꯇꯧꯕ ꯑꯗꯨꯃꯥꯏꯅ ꯃꯣꯏ ꯔꯤꯁꯦꯁ ꯇꯥꯏꯃꯤꯡꯗ ꯄꯨꯟ ꯄꯨꯟꯅ ꯆꯥꯃꯤꯟꯅꯕ ꯑꯗꯨꯒꯨꯝꯕ ꯇꯥꯏꯃꯤꯡꯗꯗꯤ ꯑꯦ ꯄꯨꯒꯦ ꯈꯣꯠꯀꯦ ꯍꯥꯏ ꯍꯌꯦꯡꯒ ꯁꯤ ꯇꯧꯅꯩ ꯁꯤ ꯇꯧꯅꯦꯅ ꯍꯥꯏ ꯇꯣꯏꯅꯗꯤ ꯄꯨꯗ꯭ꯔꯦ
ꯑꯣ ꯑꯩꯒꯤꯅ ꯑꯩꯈꯣꯏꯒꯤ ꯑꯉꯥꯡ ꯏꯆꯟ ꯅꯨꯄꯥꯁꯦ ꯆꯥꯕ ꯌꯥꯝ ꯐꯠꯇꯕ ꯆꯥꯕꯁꯦ ꯌꯥꯝ ꯁꯤꯊꯥꯎ ꯌꯥꯝ ꯊꯤꯕ ꯑꯗꯨꯅ ꯍꯧꯖꯤꯛ ꯐꯥꯎꯗ ꯍꯔꯨ ꯃꯥ ꯄ ꯁꯨꯅꯦ ꯂꯦꯇ꯭ꯔ ꯁ ꯅꯨꯡꯗꯥꯡꯁꯨ ꯌꯦꯔꯨꯝ ꯌꯥꯎꯗ꯭ꯔꯗꯤ ꯆꯥꯛꯦ ꯍꯟꯗꯣꯏꯅꯦꯕ ꯑꯗꯨꯅ ꯁꯤꯁꯨ ꯁꯥꯗ꯭ꯔꯦ ꯑꯗꯨꯅ ꯀꯩꯅꯣ ꯇꯧꯔꯒ ꯃꯣꯏ ꯔꯤꯁꯦꯁ ꯇꯥꯏꯝꯗ ꯉꯥꯏꯍꯥꯛꯇꯪ ꯑꯣꯏꯁꯨ ꯆꯥꯛ ꯉꯥꯛꯇꯪ ꯑꯣꯏꯁꯨ ꯆꯥꯐꯝ ꯃꯣꯏꯅ ꯍꯥꯞ ꯅꯤ ꯈꯔ ꯈꯔ ꯆꯥꯛꯁꯦ ꯑꯗꯨꯁꯨ ꯂꯣꯏꯅ ꯆꯥꯔꯛꯇꯦ ꯍꯜꯂꯛꯑꯒ ꯆꯥꯕ ꯈꯛꯇꯅ ꯑꯌꯥꯝꯕ ꯃꯁꯥꯗꯤ ꯏꯀꯪ ꯈꯪꯉꯤ
ꯇꯧꯔꯤꯕꯅꯤ ꯑꯣꯝꯖꯤꯜꯂ ꯄꯨꯝꯃ ꯄꯣꯔꯛꯄꯁ ꯑꯗꯨꯝ ꯌꯥꯎꯔꯛꯄꯅꯤ
ꯌꯥꯅꯤ
ꯑꯈꯣꯏꯖꯣꯏꯗꯝ ꯇꯧ ꯑꯣꯏꯣꯏ
ꯎꯝ ꯑꯩꯈꯣꯏꯒꯤ ꯈꯥꯃꯦꯟꯕꯨ ꯈꯥꯃꯦꯟ ꯄꯔꯟꯁꯤꯀ ꯑꯗꯩꯁꯤ ꯑꯩꯈꯣꯏꯒꯤ ꯀꯔꯤ ꯍꯥꯃꯦꯟꯁꯤꯡꯁꯤꯕꯨ ꯑꯌꯨꯛꯇ ꯍꯦꯛꯑꯒ ꯅꯠꯇ꯭ꯔꯒ ꯅꯨꯡꯗꯥꯡ ꯋꯥꯏꯔꯝ ꯍꯦꯛꯑꯒ ꯅꯣꯡꯉꯥꯜꯂꯒꯈ ꯆꯥꯎꯍꯟꯕ ꯍꯤꯗꯥꯛ ꯀꯥꯞꯄꯦꯕꯨ ꯍꯥꯏꯅꯔꯤꯀꯣ ꯎꯝ
ꯑꯗꯣ ꯑꯗꯨ ꯂꯩꯕꯖꯥꯠꯅꯤ ꯑꯗꯨꯃꯥꯏꯅ ꯑꯁꯣꯝꯒꯤ ꯇꯧꯕꯜ ꯈꯨꯖꯨꯃꯥꯜ ꯀꯣ ꯑꯗꯒꯤ ꯀꯛꯆꯤꯡ ꯀꯛꯆꯤꯡ ꯁꯥꯏꯠꯁꯦ ꯀꯛꯆꯤꯡꯗꯒ ꯑ ꯁꯤ ꯃꯣꯏꯁꯤ ꯁꯤꯒꯤ ꯍꯤꯗꯥꯛꯁꯦ ꯁꯤꯖꯟꯅꯕꯒꯤꯋꯥ ꯌꯥꯝ ꯉꯥꯡꯉꯤ ꯃꯗꯣ ꯑꯁꯦꯡꯕꯁꯨ ꯑꯣꯏꯔꯝꯒꯗꯧ ꯃꯥꯜꯂꯦꯕꯗ
ꯃꯥꯅꯦ ꯑꯩꯈꯣꯏꯒꯤ ꯏꯔꯝꯗꯝꯁꯤꯗ ꯊꯣꯛꯄꯁꯤꯐꯥꯎꯗ ꯑꯗꯨꯃꯥꯏꯅ ꯇꯧꯔꯗꯨꯅꯗꯤ ꯃꯄꯥꯟꯂꯣꯝꯗꯒꯤ ꯄꯨꯁꯤꯜꯂꯛꯄꯁꯤꯡꯁꯤ ꯃꯇꯤꯛ ꯑꯇꯣꯞꯄ ꯐꯨꯝꯊꯗꯅꯕꯁꯨ ꯍꯥꯞꯄꯃꯅꯤ
ꯃꯥꯅꯦ ꯃꯥꯅꯦ ꯑꯗꯒꯤ ꯃꯄꯥꯟꯜ ꯄꯨꯁꯤꯜꯂꯛꯄ ꯉꯥꯁꯦ ꯌꯦꯡꯉꯣ ꯑꯩꯈꯣꯏꯒꯤꯄ ꯐ꯭ꯔꯤꯖꯇ ꯐꯅ ꯂꯥꯛꯑ ꯑꯃ ꯐ꯭ꯔꯣꯖꯟꯗ ꯊꯝꯒꯦꯔꯥ ꯊꯝꯃꯣ ꯑꯃ ꯇꯧꯒꯦ ꯇꯧ ꯀꯣ ꯅꯨꯃꯤꯠ ꯍꯨꯝꯅꯤ ꯃꯔꯤꯅꯤ ꯁꯨꯔꯛꯄꯗ ꯉꯥꯁꯦ ꯃꯅꯝ ꯑꯃ ꯑꯗꯨꯝ ꯆꯦꯜꯂꯛꯄꯅꯦꯕ ꯐꯅ ꯂꯥꯛꯑꯃ ꯀꯩꯅꯣ ꯇꯧꯔꯁꯨ ꯃꯅꯨꯡꯗ ꯍꯦꯛꯇ ꯃꯅꯝ ꯑꯃ ꯆꯦꯜꯂꯛꯄꯅꯦ ꯑꯗꯣ ꯑꯥꯗꯒꯤ ꯐꯅ ꯁꯥꯕꯅꯦ ꯑꯥꯏꯁꯇꯣ ꯀꯩꯅꯣ ꯃꯍꯤ ꯂꯥꯡꯊꯣꯛ ꯀꯁꯨ ꯌꯥꯎꯏꯤ ꯑꯁꯣꯝꯗꯩꯗ ꯊꯥ ꯑꯃ ꯈꯥꯏ ꯑꯅꯤ ꯊꯝꯕꯗ ꯐ꯭ꯔꯦꯁ ꯑꯣꯏꯔꯤꯕ ꯉꯥꯁꯦ ꯀꯔꯤ ꯆꯥꯏꯔꯑꯝꯒꯅꯤ ꯈꯜꯂꯣ ꯌꯦꯡꯉ ꯀꯃꯤꯗꯨꯠꯇ ꯇ ꯆꯁꯜ ꯂꯒ ꯍꯥ ꯑꯗꯣ ꯑꯩꯈꯣꯏꯅ ꯆꯥꯛ ꯀꯩꯅꯣ ꯇꯧꯕꯗ ꯀꯦꯟꯁꯔ ꯅꯥꯔꯦ ꯑꯗꯨ ꯇꯧꯔꯦ ꯏꯁꯇꯣꯃꯥꯛ ꯑꯗꯨ ꯇꯧꯔꯦ ꯑꯗꯨ ꯇꯧꯔꯦꯅ ꯇꯧꯋꯦ ꯃꯌꯥꯝꯁꯦ ꯁꯤꯒꯨꯝꯕꯗꯒꯤꯁꯨ ꯊꯣꯛꯂꯛꯑꯝꯒꯗ꯭ꯔꯅ ꯈꯜꯂꯒ
ꯌꯥꯎꯔꯝꯗꯣꯏꯅꯤ ꯃꯗꯨꯗ ꯍꯥꯄꯝꯗꯣꯏ ꯀꯀꯦꯜ ꯃꯌꯥꯝꯗꯣ ꯑꯩꯈꯣꯏꯅ ꯈꯪꯕꯄꯣꯠꯇꯦ ꯍꯥꯏꯗꯤ ꯇꯉꯥꯏ ꯐꯗꯅ ꯑꯩꯈꯣꯏ ꯏꯔꯝꯗꯝꯗ ꯊꯣꯛꯄ ꯍꯥꯔ ꯆꯥꯏꯔꯦ ꯍꯥꯏꯔꯤꯕ ꯃꯅꯥ ꯃꯁꯤꯡꯁꯤꯡꯁꯤꯗꯤ ꯉꯥꯏꯍꯥꯛ ꯇꯤꯡꯊꯣꯛꯑꯒ ꯊꯝꯃꯣ ꯑꯗꯨꯒ ꯆꯥꯎ ꯍꯥꯏꯔꯒ ꯆꯤꯡꯊꯣꯛꯑꯒ ꯊꯣꯡꯕ ꯃꯇꯝꯗ ꯈꯖꯤꯛꯇ ꯑꯣꯏꯔꯁꯨ ꯁꯦꯐ ꯑꯣꯏ ꯑꯗꯨꯕꯨ ꯃꯣꯏꯒꯤ ꯃ ꯄꯄꯥꯂꯣꯝꯗꯒꯤ ꯊꯥ ꯐꯥꯅ ꯊꯝꯕ ꯌꯥꯔꯤꯕ ꯆꯤꯟꯖꯥꯛꯁꯤꯡꯗꯨꯗꯤ ꯀꯔꯤ ꯑꯣꯏꯔꯝꯗꯣꯏꯅꯣ ꯈꯪꯗ꯭ꯔꯦ
ꯑ ꯏꯚꯟ ꯀꯩꯅꯣ ꯑꯩꯈꯣꯏꯒꯤ ꯈꯥꯃꯦꯟ ꯑꯁꯤꯟꯕꯁꯨ ꯇꯧꯋꯦ ꯍꯥꯏꯕ ꯑꯗꯨꯃꯥꯏꯅ ꯃꯣꯏ ꯀꯩꯊ ꯀꯩꯊꯦꯜ ꯅꯨꯄꯤꯈꯩꯅ ꯍꯥꯏꯅꯕꯗ ꯑꯥꯗꯒꯤ ꯄꯣꯔꯛꯄ ꯈꯥꯃꯟꯅ ꯑꯁꯤꯟꯕꯗꯨ ꯊꯪꯈꯥꯏ ꯑꯃ ꯊꯝꯃꯁꯨ ꯄꯠꯇꯦ ꯑꯗꯨ ꯁꯤꯒꯤꯗꯒꯤ ꯑꯩꯈꯣꯏꯒꯤ ꯀꯩꯅꯣꯗꯒꯤ ꯕꯤꯁꯦꯝꯄꯨꯔ ꯂꯥꯏꯌꯦꯡ ꯇꯥꯧꯕꯟ ꯈꯣꯡꯖꯨꯃꯥꯟ ꯍꯥꯏꯀꯣ ꯑꯗꯨ ꯃꯣꯏꯗꯒꯤ ꯄꯣꯔꯛꯄ ꯈꯥꯃꯦꯟ ꯑꯁꯤꯟꯕꯕꯁꯤꯗꯤ ꯅꯨꯃꯤꯠ ꯅꯤꯅꯤ ꯐꯥꯔꯛꯄꯗ ꯕꯔꯔ ꯄꯠꯂꯦ ꯍꯥꯏꯌꯦꯕ
ꯃꯥꯅꯦ ꯑꯗꯨꯅꯗꯤ ꯑꯗꯨꯅ ꯈꯔꯅ ꯑꯣ ꯌꯥꯝ ꯄꯠꯀꯟꯕ ꯈꯜꯂꯒ ꯂꯩ ꯑꯗꯨꯅ ꯍꯛꯆꯥꯡ ꯁꯣꯛꯇꯦꯅ ꯍꯥꯏꯕꯕꯁꯤ ꯆꯨꯝꯃꯛꯑ ꯖ ꯎꯝ ꯅꯠꯇ꯭ꯔꯒꯗꯤ ꯁꯤ ꯌꯥꯗ꯭ꯔꯦ ꯀꯃꯥꯏꯅ ꯇꯧꯗꯧ ꯈꯣꯗꯦ ꯑꯩꯈꯣꯏꯒꯤ ꯆꯤꯟꯖꯥꯛꯁꯦ ꯁꯦꯐ ꯑꯣꯏꯅ ꯀꯃꯥꯏꯅ ꯇꯉꯥꯏ ꯐ ꯈꯪꯅ ꯈꯪꯅ ꯑꯩꯈꯣꯏ ꯃꯌꯥꯝꯁꯤ ꯈꯪꯅ ꯈꯪꯅ ꯆꯥꯕꯗ ꯑꯗꯨꯝ ꯌꯥꯎꯁꯜꯂꯕꯅꯦꯕ
ꯑꯗꯨꯗꯒꯤ ꯀꯩꯅꯣꯝꯃ ꯍꯥꯏꯒꯦ ꯃꯣꯏ ꯃꯄꯥꯟꯂꯣꯝꯗꯒꯤ ꯂꯥꯛꯄ ꯊꯕꯤꯁꯦ ꯌꯦꯡꯉꯣꯕꯀꯣ ꯑꯩꯈꯣꯏꯒꯤ ꯀꯨꯏꯔꯛꯑꯀꯥꯟꯗ ꯄꯠꯊꯔꯣꯏ ꯈꯣꯏꯊꯔꯣꯏꯕꯀꯣ ꯄꯠꯊꯔꯛꯑꯣꯕ ꯃꯣꯏꯁꯦ ꯃꯈꯣꯛꯇꯒꯤ ꯍꯧꯔꯛꯑꯒ ꯆꯨꯔꯨ ꯆꯨꯔꯨꯔ ꯁꯨꯞꯆꯜꯂꯒ
ꯑꯥꯎ ꯑꯥꯎ ꯄꯨꯔꯥ ꯀꯩꯅꯣ ꯅꯠꯇꯕꯤꯗ ꯄꯠꯄ ꯅ ꯐꯠꯇꯕꯤꯗ ꯈꯨꯏꯔꯒ ꯑꯥꯎ ꯑꯥꯎ ꯈꯨꯏꯔꯒ ꯇꯣꯛꯄꯗꯣ
ꯑ ꯁꯨꯞꯆꯠꯂ ꯈꯣꯏꯁꯤꯜꯂꯛꯀꯅꯦꯕ ꯃꯆꯤ ꯃꯆꯤ ꯃꯆꯤ ꯃꯆꯤ
ꯃꯥꯅꯦ ꯑꯩꯈꯣꯏ ꯁꯤꯗ ꯄꯥꯟꯕꯅ ꯕꯗ꯭ꯔꯥ ꯇꯥꯎꯛ ꯄꯜꯂꯛꯑꯦꯕ ꯅꯨꯃꯤꯠ ꯅꯤꯅꯤ ꯍꯨꯝꯅꯤ ꯊꯃꯛꯄꯗ
ꯄꯠꯊꯔ ꯃꯅꯨꯡꯗꯗꯣ ꯕ꯭ꯔꯤ ꯕ꯭ꯔꯤ ꯇꯎꯔꯛꯑꯦꯕ ꯑꯗ ꯃꯣꯏ ꯁꯣꯝꯗꯒꯤꯗꯨꯗꯤ ꯖꯤꯜꯂꯒ ꯈꯥꯡꯉꯒ ꯂꯩꯕꯅꯦ
ꯑꯥꯎ ꯃꯁꯤꯁꯤ ꯕꯦꯔꯥꯅꯤꯅ ꯑꯩꯈꯣꯏꯅ ꯏꯔꯝꯗꯝꯁꯤꯗ ꯏꯟꯍꯥꯡ ꯃꯅꯥ ꯃꯁꯤꯡ ꯄꯣꯠꯊꯣꯛꯁꯨ ꯋꯥꯠꯂꯕꯅꯤꯅ ꯀꯝꯕꯜ ꯇꯉꯥꯏ ꯐꯗꯅ ꯃꯄꯥꯟ ꯂꯝꯗ ꯄꯨꯁꯤꯜꯂꯛꯄꯁꯨ ꯑꯗꯨꯝ ꯆꯥꯟꯅꯔꯦ ꯑꯗꯨ ꯉꯛꯆꯥꯡꯗꯤ ꯑꯗꯨꯝ ꯁꯣꯕꯖꯥꯅꯤ
ꯑ ꯀꯔꯤꯒꯨꯝꯕ ꯈꯣꯡꯊꯥꯡ ꯑꯃꯗꯤ ꯄꯥꯏꯈꯠꯄ ꯌꯥꯏ ꯑꯣ ꯃꯣꯏꯒꯤꯗꯤ ꯑꯩꯈꯣꯏꯒꯤ ꯃꯄꯥꯟꯂꯣꯝꯗ ꯑꯦꯛꯁꯄꯣꯔꯠ ꯌꯥꯝ ꯇꯧꯋꯤꯗꯅ ꯏꯟꯗꯤꯌꯥꯒꯤ ꯚꯤꯖꯤꯇꯦꯕꯜ ꯀꯩꯀꯩꯁꯦ ꯍꯥꯟꯅ ꯆꯅꯥ ꯖꯄꯥꯟꯅ ꯂꯧꯔꯝꯕꯗꯣ ꯆꯍꯤ ꯑꯅꯤꯃꯨꯛ ꯐꯥꯔꯦ ꯍꯥꯏꯌꯦ ꯃ ꯑꯥꯗ ꯇꯦꯁ ꯀꯩꯀꯩ ꯇꯧꯕꯗ ꯑ ꯀꯦꯃꯤꯀꯦꯜ ꯌꯥꯝꯅ ꯆꯥꯏꯁꯤꯜꯂ ꯄꯨꯣꯔꯛꯄ ꯍꯤꯗꯥꯛ ꯂꯥꯡꯊꯛ ꯌꯥꯝ ꯌꯥꯎꯕꯗꯨꯅ ꯃꯣꯏꯁꯦ ꯇꯧꯔꯔꯣꯏꯅ ꯑꯗꯨꯒꯤ ꯀꯩꯅꯣꯗꯨ ꯁꯤꯖ ꯇꯧꯁꯟꯈ꯭ꯔꯦ ꯍꯥꯏꯌꯦꯕ
ꯎꯝ ꯑꯃ ꯊ ꯍꯒꯔꯦ
ꯑꯥ
ꯎꯝ ꯑꯃꯨꯛ ꯊꯦꯡꯅꯈ꯭ꯔꯦ ꯑꯩꯈꯣꯏꯒꯤ ꯄꯣꯠꯁꯤ ꯄꯔꯔꯣꯏ ꯍꯥꯏꯗꯅ ꯍꯥꯏꯕ ꯈꯕꯔ ꯀꯔꯝꯕ ꯊꯦꯡꯅꯈ꯭ꯔꯦꯅ ꯃꯁꯤ ꯑ ꯈꯪꯗꯦ ꯃꯁꯤ ꯀꯃꯥꯏ ꯇꯧꯔ ꯇꯧꯗꯧꯅꯣ꯫ ꯃꯔꯨ ꯑꯣꯏꯅ ꯑꯩꯈꯣꯏꯒꯤ ꯏꯔꯝꯗꯝꯒꯤ ꯊꯣꯛꯁꯦ ꯃꯅꯥ ꯃꯁꯤꯡ ꯑꯦꯒ꯭ꯔꯤꯀꯜꯆꯔꯒꯤ ꯇꯥꯝꯁꯦ ꯈꯔ ꯆꯥꯎꯈꯠꯍꯜꯂꯀꯥꯟꯗ ꯈꯇꯪꯗꯤ ꯁꯥꯐꯔꯛꯀꯅꯤ ꯃꯣꯏꯁꯨ ꯇꯉꯥꯏ ꯐꯗꯅ ꯑ‌ ꯕꯥꯔꯅꯤꯅ ꯃꯥꯡꯗꯅꯕ ꯍꯣꯠꯅꯔꯛꯄꯗ ꯇꯧꯅꯔꯛꯏꯅꯦꯕ ꯎꯝ ꯃꯁꯤ ꯇꯤꯜꯍꯧ ꯑꯂꯨ ꯁꯨꯝꯕꯗꯁꯨ ꯁꯣꯏꯗ ꯇꯧꯔꯝꯗꯧ ꯃꯥꯜꯂꯦꯕꯣ꯫
ꯑꯧ ꯇꯧ ꯇꯧꯔꯝꯒꯅꯤ꯫ ꯑꯌꯥꯝꯕ ꯀꯅꯣ ꯚꯤꯖꯤꯇꯦꯕꯜ ꯂꯣꯏ ꯇꯧꯔꯕ ꯖꯥꯠꯅꯤꯗ
ꯎꯝ ꯑꯉꯛꯄ ꯑꯃꯅ ꯃꯣꯏ ꯃꯄꯥꯟꯂꯣꯝꯗꯩ ꯄꯨꯁꯤꯜꯂꯛꯄ ꯇꯤꯜꯍꯧꯁꯤꯡꯁꯤ ꯃꯄꯥꯟ ꯁꯥꯈꯤꯕꯒꯤ ꯃꯌꯥꯏ ꯍꯣꯕꯗꯨ ꯊꯦꯡꯅꯗꯦꯕ ꯑ ꯑꯈꯣꯏ ꯃ ꯃꯅꯤꯄꯨꯔꯗ ꯊꯥꯕ ꯇꯤꯜꯍꯧꯁꯤꯡꯁꯤ ꯐꯅꯌꯥꯝ ꯆꯥꯎꯔꯁꯨ ꯃꯌꯥꯏ ꯍꯦꯇ ꯃꯄꯥꯜ ꯁꯥꯈꯤꯕ ꯍꯣꯡꯕꯁꯤ ꯌꯥꯎꯔꯝꯃꯤ꯫
ꯌꯥꯎꯋꯦ ꯌꯥꯎꯋꯦ ꯑ
ꯈꯪꯗꯦ ꯐꯔꯦ ꯑꯌꯥꯝꯕ ꯀꯩꯅꯣ ꯇꯧꯔꯁꯤ ꯈꯔ ꯈꯔ ꯑꯩꯈꯣꯏ ꯈꯔ ꯆꯦꯛꯁꯤꯟ ꯆꯦꯛꯁꯤꯟꯅ ꯆꯥꯔꯁꯤ ꯍꯥꯏꯦ ꯇꯥꯔꯦꯅꯦ ꯍꯥꯍꯥꯍꯥ ꯑꯩꯅ ꯁꯨꯝ ꯐꯣꯟ ꯇꯧꯔꯛꯑꯝꯃꯤꯅꯦ ꯁꯨꯝ
ꯎꯝ
ꯀꯣꯟꯅ ꯑꯃꯨꯛ ꯐꯥꯎꯅꯔꯁꯦ
ꯍꯣꯏ ꯍꯣꯏ ꯍꯣꯏ ꯑ ꯊꯝꯃꯦ ꯊꯝꯃꯦ꯫